ꯇꯥꯕ꯭ꯔꯣ
ꯇꯥꯏꯌꯦ
ꯍꯦꯠ ꯐꯣꯟ ꯍꯥꯞꯀꯅꯨ
ꯍꯥꯞꯇꯤꯌꯦ
ꯀꯔꯤꯝ ꯍꯥꯞꯀꯅꯨ ꯀꯣ
ꯍꯣꯏ
ꯌꯦꯁꯦ ꯑꯩꯕꯨ ꯅꯣꯛꯅꯤꯡꯉꯦ ꯅꯣꯠꯀꯦꯀꯣ ꯍꯥꯟꯅ
ꯀꯩꯗꯧꯗꯣꯏꯅꯣ
ꯀꯩꯝ ꯇꯧꯔꯣꯏ ꯑꯗꯨꯝ ꯄꯥꯏꯔꯒ ꯂꯩ ꯋꯥꯉꯥꯡꯁꯨ ꯑꯗꯨꯝ ꯒ꯭ꯌꯥꯟ ꯇꯥꯎꯀꯣ ꯉꯁꯥꯏꯒꯤꯗꯣ
ꯎꯝ
ꯋꯥ ꯉꯥꯡꯉꯛꯑꯣꯃꯦ ꯑꯩ ꯉꯥꯡꯅꯤꯡꯉꯥꯏ ꯈꯪꯗꯦ ꯍꯥꯏꯔꯒ
ꯑꯩꯁꯨ ꯈꯪꯗꯦ ꯍꯥꯏꯕ ꯅꯣꯡꯃꯪꯕ꯭ꯔꯣ
ꯅꯣꯡ ꯃꯪꯗꯦꯗ ꯅꯨꯡꯁꯥ ꯁꯥꯏ ꯑꯦ ꯋꯥ ꯑꯃ ꯍꯥꯏꯕꯤꯌꯨꯨꯔꯥ
ꯍꯥꯏꯌꯣ
ꯉꯔꯥꯡ ꯅꯣꯏ ꯅꯅꯥꯎ ꯅꯨꯨꯄꯥ ꯂꯥꯛꯄ꯭ꯔꯣ
ꯀꯥꯏꯗ
ꯑꯁ ꯑꯩ ꯅꯨꯄꯥ ꯃꯃꯥꯟꯅꯕꯗꯣ
ꯑꯣ ꯍꯣꯏ ꯀꯨꯏꯔꯦ ꯍꯦ ꯂꯥꯛꯄ
ꯎꯝ
ꯑꯣ ꯅꯪ ꯈꯪꯕ꯭ꯔꯣ
ꯀꯩꯅꯣ ꯑꯩ ꯅꯨꯄꯥ ꯍꯥꯏ ꯑꯩ ꯅꯨꯄꯥ ꯑꯩ ꯅꯨꯄꯥ ꯍꯥꯏꯁꯤ
ꯁꯤꯗ ꯂꯥꯛꯑꯝꯃꯦ ꯍꯥꯏꯕ꯭ꯔꯥ ꯃꯥ
ꯂꯥꯛꯑꯝꯗꯦ ꯈꯪꯗꯦ ꯃꯕꯥꯅꯤ ꯊꯦꯡꯅꯈ꯭ꯔꯕ ꯍꯪꯉꯦ ꯇꯧꯕ ꯅꯪ ꯈꯪꯉꯗꯤ
ꯑꯩꯒ ꯃꯥꯒ ꯊꯦꯡꯅꯈ꯭ꯔ ꯕꯥ
ꯅꯠꯇꯦ ꯃꯕꯥꯅꯤ ꯍꯥꯏꯕ
ꯈꯪꯗꯦ ꯑꯩꯁꯨ ꯎꯝ
ꯎꯝ ꯑꯗꯨ ꯍꯪꯕꯅꯤꯗ
ꯑꯗꯨꯒꯨꯝꯕꯩ ꯃꯇꯥꯡꯗꯗꯤ ꯈꯪꯗꯦꯗ
ꯉꯔꯥꯡ ꯃꯥ ꯀꯩꯅꯣ ꯍꯥ ꯀꯩꯅꯣ ꯍꯥꯏꯌꯣ
ꯃꯄꯥꯟ ꯊꯣꯛꯇꯕ ꯀꯨꯏꯔꯦ ꯍꯥꯏꯕ ꯏꯃꯨꯡꯗ ꯑꯗꯨꯝ ꯂꯩꯁꯜꯂꯛꯏꯁꯦ ꯀꯨꯏꯔꯦ
ꯉ ꯉꯁꯥꯏ ꯑꯩ ꯏꯟꯁꯇꯥꯗ ꯌꯥꯝ ꯅꯩꯕ ꯚꯤꯗꯤꯑꯣ ꯎꯨꯔꯝꯃꯤꯗ
ꯀꯅꯥ
ꯅꯪ ꯅꯅꯥꯎꯄꯥꯒꯤ
ꯑꯣ ꯑꯣ ꯂꯩꯕꯅꯦ ꯂꯩꯕꯅꯦ
ꯃꯥ ꯑꯃꯗꯣ ꯈꯪꯅꯔꯤꯕ꯭ꯔꯣ ꯑꯗꯨꯝ ꯍꯥꯟꯅꯩꯗꯣ
ꯈꯪꯗꯦꯍꯦ ꯁꯤ ꯃꯇꯥꯡꯁꯦ ꯌꯥꯕ꯭ꯔꯣ
ꯌꯥꯏ ꯍꯦꯛ ꯀꯩꯝ ꯀꯥꯏꯗꯦ ꯑꯗꯨ ꯑꯣꯏꯔꯁꯨ ꯀꯩꯝ ꯀꯥꯏꯗꯦ ꯃꯤ ꯀꯩꯅꯣ ꯄꯟ ꯇꯨꯃꯤꯟ ꯂꯩꯌꯣꯕ
ꯑꯣꯀꯦ ꯑꯣꯀꯦ
ꯀꯔꯤꯁꯨ ꯀꯥꯏꯗꯦ ꯑꯗꯨꯒꯨꯝꯕꯗꯤ ꯁꯤꯒꯨꯝꯕꯗꯤ
ꯅꯣꯏ ꯑꯦꯛꯖꯥꯝꯁꯦ ꯅꯨꯃꯤꯠ ꯀꯌꯥꯅꯤꯅꯣ ꯇꯧꯒ꯭ꯔꯤꯁꯦ ꯂꯣꯏꯒ꯭ꯔꯕꯣ
ꯇꯧꯈ꯭ꯔꯦ ꯍꯌꯦꯡꯒ ꯇꯨꯅꯤ ꯑꯗꯨꯗꯨꯒ ꯑꯦꯛꯖꯥꯝ ꯑꯁꯦꯡꯕ ꯊꯥꯔꯛꯑꯅꯤ
ꯑꯣ ꯑꯗꯨꯅ ꯊꯥ ꯑꯃꯃꯨꯛ ꯋꯥꯠꯂꯤꯕ ꯃꯥꯜꯂꯦ ꯊꯥꯒꯗꯕ
ꯊꯥ ꯑꯃ ꯑꯦꯛꯖꯦꯛ ꯋꯥꯠꯂꯤ
ꯑꯣ ꯃꯇꯝ ꯂꯥꯏꯔꯤꯛꯀꯥꯟꯗ ꯈꯔ ꯈꯔ ꯄꯥꯍꯧꯔꯣ ꯑꯗꯨꯗꯤ
ꯑꯣ ꯄꯥꯔꯗꯣꯏꯅꯦ ꯉꯔꯥꯡ ꯀꯩꯅꯣꯗꯣ ꯑꯩ ꯈꯪꯅꯕ ꯅꯨꯄꯥ ꯍꯣꯏꯗꯣ ꯕꯣꯜ ꯁꯥꯟꯅꯕ ꯆꯠꯂꯦ
ꯀꯥꯏꯗ
ꯑꯦꯛ ꯃꯤꯗꯥ
ꯑꯦ ꯀꯩꯅꯣ ꯅꯪ ꯄꯥꯜꯂꯛꯢꯗꯣ ꯀꯩꯒꯤꯅꯣ
ꯀꯔꯤꯝ ꯀꯥꯏꯗꯦ ꯑꯁꯤꯗꯨꯒꯨꯝꯕꯗꯤ ꯈꯪꯉꯔꯣꯏꯌꯦ
ꯑꯣ
ꯍꯦꯛꯇ ꯍꯦꯛꯇ ꯍꯦꯟꯖꯤꯟꯅ ꯅꯠꯇꯦꯕ ꯑꯗꯨ ꯑꯣꯢꯔꯁꯨ ꯑꯈꯟꯅꯕꯗ ꯄꯟꯒꯅꯣ ꯍꯥꯏꯕꯅꯦꯕ
ꯑꯣ
ꯑꯗꯨꯗꯨꯒꯅꯦ ꯈꯪꯕ꯭ꯔꯥ ꯑꯦꯛ ꯃꯤꯗ ꯁꯥꯟꯅꯕꯗ ꯑꯩꯉꯣꯟ ꯍꯣꯏ ꯉꯍꯥꯟ ꯂꯥꯛꯑꯦ ꯉ ꯉꯔꯥꯡ ꯂ ꯉꯍꯥꯟ ꯂꯥꯛꯑꯦꯕ
ꯍꯥꯟꯅ ꯀꯩꯅꯣꯗ ꯂꯩꯔꯨꯕ ꯑꯗꯥ
ꯍꯣꯏ ꯅꯍꯥꯟ ꯉꯥ ꯍꯣꯏ ꯃꯣꯏ ꯍꯧꯖꯤꯛ ꯑꯦꯛꯖꯥꯝ ꯂꯣꯏꯕꯒꯤ ꯂꯩꯕꯅꯦꯕ ꯂꯥꯛ ꯄꯗ ꯉꯥꯏꯔꯤꯕ ꯃꯥꯜꯂ‌ꯦ ꯀꯩꯗꯧꯉꯩꯕꯨ ꯂꯩꯒꯦꯔꯣ ꯆꯠꯇꯧ ꯃꯥꯜꯂꯦ ꯈꯔ ꯂꯩꯔꯒꯀꯣ ꯑꯗꯨꯗꯤ ꯉꯔꯥꯡꯁꯦ
ꯑꯥ
ꯕ‌ꯣꯜ ꯁꯅꯥꯕ ꯆꯠꯂꯦ ꯍꯥꯏ ꯑꯩꯗꯤ ꯀꯅꯥ ꯀꯅꯥ ꯆꯠꯄ꯭ꯔꯥ ꯍꯥꯢꯔꯒ ꯑꯩꯈꯣꯏ ꯃꯦꯃꯣꯔꯤꯌꯦꯜꯒꯤ ꯃꯤ ꯉꯥꯛꯇ
ꯎꯝ
ꯌꯥꯎꯔꯝꯃꯦ ꯅꯪꯒꯤ ꯅꯅꯥꯎ ꯅꯨꯄꯥꯗꯤ ꯌꯥꯎꯔꯝꯗꯕꯒꯤ ꯀꯔꯤꯒꯤꯅꯣ ꯍꯥꯏꯅ ꯈꯟꯕ ꯑꯗꯨꯕꯨ ꯉꯁꯤ ꯑꯥꯗ ꯀꯣꯏꯕ ꯆꯠꯂꯒ ꯂꯩꯔꯝꯃꯦ
ꯑꯣ ꯃꯣꯏꯗꯤ ꯀꯌꯥꯅꯣ ꯍꯧꯖꯤꯛ ꯑꯔꯣꯏꯕ ꯁꯦꯃꯤꯁꯇꯔ‌ꯣ ꯀꯥꯏꯖ‌ꯦ
ꯅꯠꯇ‌ꯦꯗ ꯁꯚꯦꯟ ꯀꯥ ꯁꯤꯛꯁꯀ ꯀꯥꯛꯈ꯭ꯔꯕ ꯁꯚ‌ꯦꯟ ꯁꯚꯦꯟ ꯀꯥꯔꯛꯇ‌ꯣꯏꯕ
ꯑꯣ ꯃꯣꯏ ꯆꯍꯤ ꯃꯔꯤꯒꯤꯔꯣ
ꯃꯥꯅ‌ꯦ ꯆꯍꯤ ꯃꯔꯤꯅꯦ
ꯑꯣ
ꯅꯪ ꯀꯩꯀꯩ ꯇꯧꯗꯧꯔꯒꯦ ꯅꯣꯏꯗꯤ ꯀꯔꯝ ꯀꯥꯟꯗ ꯂꯥꯛꯇꯣꯏꯅꯣ
ꯂꯥꯛꯄꯥ ꯍꯥꯏꯗꯤ ꯀꯔꯤ
ꯁꯔꯇꯤꯐꯤꯀꯦꯠ ꯀꯨꯝꯕ
ꯑꯗꯨꯗꯤ ꯈꯪꯗ꯭ꯔꯤꯌꯦ ꯈꯪꯗ‌ꯦ ꯑꯩꯈꯣꯏꯒꯤ ꯍꯥꯏꯗꯣꯛꯇ꯭ꯔꯤꯃꯤꯅ
ꯑꯦꯛꯖꯥꯝ ꯑꯦꯛꯖꯥꯝ ꯊꯥꯈꯤꯕ ꯂꯩꯕ꯭ꯔꯣ
ꯊꯥꯈ꯭ꯔꯕ ꯍꯥꯏꯔꯣ
ꯑꯦꯛꯖꯥꯝ ꯊꯥꯈꯤꯀꯣ ꯍꯟꯗꯛ
ꯀꯨꯏꯔꯦ ꯀꯩꯅꯣ ꯂꯣꯏꯈ꯭ꯔꯦ ꯊꯥ
ꯍꯥꯏꯗꯣꯛꯈ꯭ꯔꯕꯣ ꯑꯗꯨ ꯑꯦꯛꯖꯥꯝꯗꯣ ꯑꯔꯣꯏꯕ ꯑꯦꯛꯖꯥꯝ ꯍꯥꯏꯇꯥꯔꯦ ꯎꯝ ꯑꯩꯅ ꯍꯥꯏ ꯈꯜꯂꯤꯁꯦ ꯑꯗꯨ ꯍꯥꯏꯗꯣꯛꯑꯒ ꯁꯥꯔꯇꯤꯗꯤꯕꯤꯒ‌ꯦꯠ ꯄꯤꯔꯛꯀꯦꯔꯥ ꯑꯗꯨꯅꯤ
ꯍꯣꯏ
ꯎꯝ
ꯑꯗꯨꯃꯥꯏꯅ ꯇꯧꯗ‌ꯣꯏ ꯑꯣꯏꯔꯝꯅꯤ ꯅꯣꯏ ꯉꯁꯤ ꯑꯦꯛꯖꯥꯝ ꯄꯨꯡ ꯀꯌꯥ ꯂꯣꯏꯒꯦ ꯉꯟꯅ ꯍꯜꯂꯛꯄ꯭ꯔꯣ
ꯉꯁꯤ ꯄꯨꯡ ꯑꯃꯈꯛꯇꯅꯦ ꯉꯁꯤ ꯏꯟꯇꯔꯅꯦꯜ ꯑꯦꯛꯖꯥꯝ
ꯑꯣ ꯅꯪꯗꯤ ꯊꯣꯛꯂꯛꯑꯔꯣꯏ ꯌꯨꯝꯗ
ꯈ‌ꯪꯗ‌ꯦꯗ ꯌ‌ꯦꯡꯉꯁꯤ ꯌꯦꯟ ꯇꯥꯗ‌ꯦꯕ
ꯊꯣꯛꯇꯤ ꯊꯣꯛꯍꯟꯅꯤꯡꯉꯦ ꯊꯣꯛꯂꯛꯑꯣ ꯃꯤ ꯂꯣꯏ ꯊꯣꯡꯅꯔꯛꯑꯦ ꯢꯕꯦꯝꯃꯥ
ꯑꯩ ꯌꯥꯝ ꯊꯣꯛꯅꯤꯡꯉꯦꯕ ꯑꯩꯈꯣꯏ ꯁꯨꯇꯤꯁꯨ ꯂꯩꯇꯦꯕ
ꯎꯝ
ꯒꯌꯥꯟ ꯇꯥꯗꯦ ꯑꯁ ꯌꯨꯝ ꯌꯥꯝ ꯆꯠꯅꯤꯡꯉ‌ꯦ ꯑꯩꯁꯨ ꯌꯥꯝꯅ
ꯁꯝꯃꯔ ꯚꯦꯀꯦꯁꯟꯗꯤ ꯀꯔꯝ ꯀꯥꯟꯗꯩ ꯊꯥꯒꯦ
ꯂꯣꯏꯈ꯭ꯔꯦ ꯅꯨꯃꯤꯠ ꯀꯨꯟꯅꯤ ꯊꯥꯏ ꯅꯍꯥꯟ ꯅꯨꯃꯤꯠ ꯇꯔꯥꯉꯥꯅꯤ ꯊꯥꯕꯅꯦꯕ ꯑꯁꯦꯡꯕꯗꯤ
ꯑꯦ ꯑꯗꯨꯒ ꯀꯩꯝꯇ ꯊꯣꯛꯂꯛꯍꯧꯗꯕ
ꯊ‌ꯣꯛꯇ‌ꯦꯗ ꯑꯦꯛꯖꯥꯝ ꯂꯩꯌꯦꯅ
ꯄꯥꯝꯃꯨꯗ꯭ꯔꯣ
ꯄꯥꯜꯃꯨꯗꯦꯗꯥ ꯑꯦꯛꯖꯥꯝ ꯂꯩꯕꯅꯤꯅ ꯊꯣꯛꯅꯤꯡꯗꯦꯕ ꯑꯦꯛꯖꯥꯝ ꯂꯩꯔꯗꯤ ꯊꯣꯛꯅꯤꯡꯗꯦꯕ ꯑꯁꯦꯡꯕ ꯍꯥꯏꯔꯗꯤ ꯌꯥꯝ ꯊꯣꯛꯇꯤ ꯊꯣꯛꯅꯤꯡꯉꯦ ꯑꯗꯨ ꯑꯣꯏꯔꯁꯨ ꯋꯥꯈꯜꯗꯣ ꯌꯥꯝ ꯊꯨꯅ ꯍꯜꯂꯛꯅꯤꯡꯉꯥꯏꯗꯣ ꯌꯨꯝꯗꯗꯤ ꯂꯥꯏꯔꯤꯛ ꯑꯝꯇ ꯄꯥꯗꯦꯕ
ꯑꯝ
ꯇꯦꯟꯁꯟꯒ ꯇꯦꯟꯁꯟꯒ ꯌꯥꯝ ꯂꯩꯌꯦꯕ ꯊꯣꯛꯇꯤ ꯌꯥꯝ ꯊꯣꯛꯅꯤꯡꯏ ꯑꯗꯨ ꯑꯣꯏꯔꯁꯨ ꯑꯩꯅ ꯍꯥꯏꯕꯗꯤ ꯊꯥꯕ ꯂꯣꯏꯔꯒꯁꯨ ꯊꯕꯤꯑꯣ ꯍꯥꯏꯕꯅꯤꯗꯥ
ꯑꯥ
ꯊꯥꯕꯤꯗꯦꯕ ꯑꯩꯈꯣꯏꯒꯤꯗꯤ ꯑꯝꯇ
ꯃꯤ ꯂꯣꯏ ꯊꯣꯛꯅꯒꯤꯕ꯭ꯔꯣ ꯅꯃꯥꯟꯅꯕꯤ ꯑꯇꯩ ꯌꯨꯝꯗ
ꯃꯣꯏ ꯑꯇꯣꯞꯄ ꯀꯣꯔꯁ ꯊꯣꯛꯅꯩ ꯑꯩꯈꯣꯏ ꯀꯣꯔꯁ ꯀꯤꯗꯤ ꯀ꯭ꯂꯥꯁ ꯀꯥꯏꯌꯦꯅ
ꯑꯣ
ꯍꯧꯖꯤꯛ ꯍꯣꯁꯇꯦꯜ ꯃꯤꯄꯥꯛ ꯂꯩꯇꯦ ꯍꯥꯏꯗꯤ ꯑꯇꯣꯞꯄ ꯀꯣꯔꯁꯀꯤ ꯊꯥ ꯑꯃ ꯅꯤ ꯁꯨꯇꯤ ꯊꯥꯅꯕꯅꯦꯕ
ꯑꯣ ꯅꯣꯏ ꯃꯤ ꯀꯌꯥꯝ ꯂꯩꯒꯦ ꯍꯧꯖꯤꯛ ꯍꯣꯁꯇꯦꯜꯗ
ꯑꯩꯈꯣꯏ ꯍꯣꯁꯇꯦꯜ ꯑ ꯂꯩꯑꯦ ꯈꯔ ꯃꯤ ꯑꯩꯈꯣꯏ ꯅꯔꯁꯤꯡ ꯀꯥꯡꯕꯨ ꯂꯩ ꯍꯥꯏꯇꯥꯔꯦ
ꯑꯣ
ꯈꯔ ꯂꯩꯔꯒ ꯑꯇꯣꯞꯄ ꯀꯣꯔꯁ ꯑꯃꯨꯛ ꯂꯥꯛꯑꯅꯤ ꯈꯔ ꯂꯩꯔꯒ ꯑꯇꯣꯞꯄ ꯀꯣꯔꯁ ꯑꯃꯨꯛ ꯂꯥꯛꯑꯅꯤ ꯑꯩꯈꯣꯏꯅ ꯏꯊꯨ ꯊꯨꯏꯑꯦꯕ
ꯑꯇꯣꯞꯄ ꯅꯣꯏꯒꯤ ꯖꯨꯅꯤꯌꯔꯉꯩꯗꯤ ꯁꯦꯃꯤꯁꯇꯔ ꯀꯩꯅꯣ ꯇꯧ ꯑꯥ ꯅꯣꯏ ꯅꯣꯏꯅ ꯍꯟꯕ ꯉꯩꯗꯤ ꯃꯣꯏ ꯚꯦꯀꯦꯁꯟ ꯊꯣꯛꯅꯈꯤꯕ꯭ꯔꯣ
ꯍꯣꯏ ꯅꯔꯁꯤꯡꯒꯤꯔꯣ
ꯍꯣꯏ
ꯂꯣꯏꯅ ꯍꯜꯂꯛꯈ꯭ꯔꯦꯗ
ꯑꯣ ꯀꯩꯏꯅꯦ ꯌꯥꯝ ꯉꯟꯅ ꯊꯥꯏꯅ ꯅꯣꯏꯒꯤ
ꯊꯥꯕꯅꯦ ꯉꯟꯇꯥ ꯂꯣꯏꯁꯜꯂꯦ ꯑꯦꯛꯖꯥꯝ ꯃꯃꯥꯥꯡꯗ ꯊꯥꯢꯌꯦ ꯑꯁ ꯑꯦꯛꯖꯥꯝꯒꯤ ꯂꯥꯏꯔꯤꯛ ꯄꯥꯅꯤꯡꯉꯥꯏ ꯆꯞꯃꯥꯟꯅꯩꯅꯤ ꯚꯦꯀꯦꯁꯟ ꯊꯥꯕ ꯅꯠꯇꯦꯕ
ꯎꯝ
ꯏꯁꯇꯗꯤ ꯂꯤꯞꯀ ꯆꯞ ꯃꯥꯟꯅꯩ ꯈꯪꯗꯦ
ꯑꯗꯨꯗꯤ ꯅꯪ ꯊꯣꯛꯅꯤꯡꯉꯥꯏ ꯀꯩꯅꯣꯁꯦ ꯑꯝꯇ ꯂꯩꯇꯔꯦꯅꯦ ꯑꯇ ꯆꯥꯔꯁꯦ
ꯊꯣꯛꯅꯤꯡꯕ ꯀꯥꯟꯗ ꯊꯣꯛꯄ ꯇꯥꯔꯦ ꯏꯟꯁꯄꯦꯛꯁꯟ ꯇꯧꯔꯒ ꯂꯦꯞ ꯀꯨꯝꯕ ꯂꯞꯔꯒ ꯑꯗꯨ ꯑꯣꯏꯔꯁꯨ ꯈꯪꯗꯦꯗ ꯌꯥꯝ ꯋꯥ ꯋꯥ ꯈ꯭ꯔꯖꯥꯠꯅꯤ ꯑꯃ ꯃꯈꯥꯏ ꯑꯩꯈꯣꯏꯗꯤ ꯌꯥꯝ ꯋꯥꯠ ꯑꯃ ꯃꯈꯥꯏ ꯋꯥꯠꯂꯤ ꯌꯥꯝ ꯋꯥꯠꯂꯤꯗ ꯈꯨꯋꯥꯠ ꯑꯃ
ꯋꯥꯂꯤꯅꯦ
ꯎꯝ ꯅꯪ ꯐꯤ ꯁꯥꯗ꯭ꯔꯕꯣ ꯎꯝ ꯐꯤ ꯁꯥꯗ꯭ꯔꯕꯣ ꯍꯥꯏꯔꯒ
ꯊꯥꯗꯣꯏ
ꯁꯥꯎꯑꯣꯅ ꯑꯗꯨꯝ ꯄꯥꯏꯌꯣꯅ
ꯉꯥꯏꯇꯪ ꯂꯩꯔꯒ ꯊꯣꯛꯑꯒꯦ ꯑꯗꯣ
ꯅꯨꯡꯁꯥ ꯁꯥꯕꯔꯣ
ꯍꯥ
ꯅꯨꯡꯁꯥ ꯁꯥꯕꯔꯣ
ꯃꯊꯥ ꯁꯥꯕ꯭ꯔꯥꯕ
ꯅꯨꯡꯁꯥ ꯁꯥꯕꯔꯣ
ꯑꯣ ꯅꯨꯡꯁꯥ ꯁꯥ ꯁꯥꯕ ꯍꯥꯏꯁꯦ ꯈꯤꯇꯪ ꯑꯣꯝꯆꯥꯛꯅꯩꯕꯀꯣ ꯑꯗꯨꯒ ꯅꯣꯡꯁꯨ ꯃꯪꯂꯤ ꯃꯪꯂꯤ ꯇꯧꯕ ꯀꯃꯥꯏ ꯍꯥꯏꯗꯣꯏꯅꯣ ꯈꯪꯗꯦ ꯅꯨꯡꯁꯥꯕꯨꯗꯤ ꯈꯔ ꯈꯔ ꯁꯥꯏ ꯑꯗꯨ ꯑꯣꯏꯔꯒꯁꯨ ꯍꯧꯖꯤꯛꯀꯥꯟꯁꯦ ꯈꯪꯗꯦ ꯅꯣꯡ ꯖꯤꯅ ꯑꯌꯨꯛ ꯀꯨꯝꯕꯖꯦ ꯑꯗꯨꯝ ꯃꯪꯉꯝꯃꯅꯦꯕ ꯑꯗꯩ ꯈꯔ ꯆꯨꯕ ꯈꯣꯠ ꯇꯧꯔꯝꯃꯅꯤ ꯑꯗꯒꯤ ꯑꯃꯨꯛ ꯅꯨꯡꯊꯤꯟ ꯋꯥꯏꯔꯝꯗꯒꯤ ꯍꯧꯔꯛꯑꯅꯤ ꯅꯨꯡꯁꯥ ꯁꯥꯕ ꯑꯗꯩ ꯑꯣꯝꯆꯥꯛꯅꯔꯒ ꯂꯩꯔꯅꯤ ꯑꯗꯨꯝ ꯅꯣꯡꯁꯦ ꯌꯥꯝ ꯀꯥ ꯍꯦꯟꯅ ꯆꯨꯨꯕꯗꯤ ꯅꯠꯇꯦꯕꯀꯣ ꯁ꯭ꯋꯥꯏ ꯇꯧꯔꯤꯁꯤꯅ ꯑꯌꯨꯛ ꯑꯌꯨꯛꯁꯤꯅ ꯅꯣꯡꯁꯦ ꯑꯗꯨꯝ ꯃꯪꯉꯅꯦꯕ ꯑꯗꯨꯒ ꯅꯣꯡꯁꯦ ꯇꯥꯔꯛꯇꯧꯒꯤ ꯐꯤꯕꯝꯗ ꯑꯗꯨꯝ ꯃꯥꯜꯍꯜꯂꯝꯃꯅꯤ ꯑꯗꯨꯒ ꯈꯔ ꯄꯨꯡ ꯇꯔꯥ ꯃꯥꯄꯜ ꯇꯔꯥ ꯑꯗꯨꯋꯥꯏꯗꯩ ꯃꯨꯛ ꯅꯨꯡꯁꯥ ꯈꯪꯌꯥꯛ ꯈꯪꯌꯥꯛ ꯑꯃꯨꯛ ꯁꯥꯔꯛꯑꯅꯤ ꯑꯗꯨꯒ ꯅꯣꯡꯖꯦ ꯑꯗꯨꯝ ꯈꯔ ꯈꯔ ꯑꯗꯨꯃꯥꯏ
ꯎꯝ
ꯅꯣꯏ ꯍꯌꯦꯡ ꯄ꯭ꯔꯦꯛꯇꯤꯀꯦꯜ ꯍꯌꯦꯡꯗꯒꯤ ꯅꯨꯃꯤꯠ ꯀꯌꯥꯅꯤꯅꯣ ꯄ꯭ꯔꯦꯛꯇꯤꯀꯦꯜꯁꯦ
ꯅꯣꯡꯃꯇꯪꯅꯦꯍꯦ
ꯑꯦ ꯀꯩꯒꯤ ꯑꯃꯈꯛꯇꯪ ꯑꯣꯏꯕ꯭ꯔꯣ
ꯃꯤ ꯃꯤꯌꯥꯝꯇꯝꯃꯦ
ꯁꯤꯃꯤꯁꯇꯔ ꯁꯤꯃꯤꯁꯇꯔꯒꯤ ꯁꯕꯖꯦꯛ ꯃꯈꯥ ꯄꯣꯜꯂꯦ ꯑꯩꯈꯣꯏꯗꯤ ꯄ꯭ꯔꯦꯛꯇꯤꯀꯦꯜ ꯌꯥꯎꯕ ꯁꯖꯦꯛ ꯂꯩꯌꯦ ꯑꯩꯈꯣꯏꯗꯤ ꯗꯌꯨꯇꯤ ꯉꯍꯥꯟ ꯆꯠꯈ꯭ꯔꯦꯅ
ꯑꯣ
ꯑꯃ ꯑꯃꯨꯛꯀ ꯆꯠꯅꯤꯡꯉꯥꯏ ꯍꯥꯏꯗꯤ ꯍꯟꯗꯛ ꯁꯦꯃꯤꯁꯇꯔꯒꯤ ꯑꯃꯨꯛꯀ ꯆꯠꯇꯣꯏ ꯑꯣꯏꯔꯝꯅꯤ ꯑꯅꯧꯕ ꯁꯦꯃꯤꯁꯇꯔ ꯀꯥꯔꯛꯑꯝꯗꯥꯏꯒꯤ
ꯑꯣ
ꯑꯩꯈꯣꯏ ꯍꯟꯗꯛ ꯀꯩꯅꯣ ꯀꯥꯕꯗꯤ ꯑꯃ꯭ꯔꯤꯠꯁꯔꯗ ꯗ꯭ꯌꯨꯇꯤ ꯑꯃ ꯆꯠꯂꯨꯔꯦꯅ
ꯑꯗꯨ ꯗ꯭ꯌꯨꯇꯤ ꯑꯣꯏꯗꯣꯏꯔꯣ ꯅꯪꯒꯤ ꯑꯃꯤꯠ ꯀꯩꯅꯣꯗ
ꯑꯧ ꯗ꯭ꯌꯨꯇꯤꯅꯤ
ꯑꯣ
ꯑꯗꯨꯗꯨꯒ ꯀꯃꯨꯅꯤꯇꯤ ꯆꯠꯄꯒ
ꯑꯣ
ꯎꯝ ꯆꯠꯈ꯭ꯔꯦ ꯁꯤꯃꯤꯁꯇꯔ ꯑꯃꯗ ꯊꯥ ꯑꯅꯤ ꯆꯪꯅꯦꯕ ꯅꯨꯡꯉꯥꯏꯕ ꯂꯩꯌꯦ ꯋꯥꯕ ꯂꯩꯌꯦ ꯏꯁꯇꯥꯞ ꯅꯨꯡꯉꯥꯏꯕ ꯂꯩꯌꯦ ꯐꯇꯕ ꯂꯩꯌꯦ ꯅꯨꯡꯗꯥꯡ ꯑꯗꯨꯕꯨꯀꯣ ꯑ ꯀꯩ ꯍꯥꯏꯗꯣꯏꯅꯣ ꯑꯩꯈꯣꯏꯅ ꯗ꯭ꯌꯨꯇꯤ ꯊꯥ ꯑꯃ ꯆꯠꯄ ꯈꯨꯗꯤꯡꯒꯤ ꯐꯥꯏꯜ ꯐꯥꯏꯜ ꯂꯩꯌꯦꯕ
ꯎꯝ
ꯑꯗꯨ ꯏꯕ ꯈꯣꯠꯄꯗꯤ ꯈꯨꯋꯥ ꯑꯃ ꯂꯣꯏꯔꯦ
ꯑꯣ
ꯃꯤꯌꯥꯝꯑꯃ ꯐꯒꯤ ꯅꯠꯇꯦ ꯌꯥꯝꯕꯖꯦ
ꯍꯧꯖꯤꯛꯇꯤ ꯀꯩꯗꯧꯗꯣꯏꯅꯣ ꯋꯥꯛꯀꯤꯡ ꯆꯠꯇꯣꯏꯔꯣ
ꯀꯥꯏꯗꯩ ꯋꯥꯀꯤꯡꯅꯣ ꯅꯨꯡꯁꯥ ꯇꯥꯜꯂꯛ ꯊꯤ ꯁꯥꯔꯤ ꯑꯩꯈꯣꯏ ꯁꯤꯗ
ꯅꯨꯡꯁꯥ ꯌꯥꯝ ꯁꯥꯕ꯭ꯔꯣ
ꯅꯨꯡꯁꯥ ꯁꯥꯏ ꯍꯥꯏꯗꯤ ꯁꯤꯗꯗꯤꯅꯦ ꯄꯨꯡ ꯑꯍꯨꯝ ꯑꯍꯨꯝ ꯃꯔꯤ ꯑꯃ ꯑꯅꯤꯒ ꯆꯞ ꯃꯥꯟꯅꯩꯕ ꯑꯃ ꯑꯅꯤꯗ ꯈꯔ ꯌꯛ ꯅꯨꯡꯁꯥ ꯌꯥꯛꯈꯠꯄꯗꯣ ꯍꯥꯏꯅ ꯌꯥꯛꯄꯥ ꯍꯥꯏꯕ꯭ꯔꯣ ꯀꯩꯅꯣꯝ ꯍꯥꯏꯗꯥꯏ ꯌꯥꯛꯄ ꯅꯨꯡꯁꯥ ꯌꯥꯛ ꯌꯥꯛ ꯀꯩꯅꯣꯝ ꯍꯥꯏꯗꯥꯏ
ꯀꯩ ꯑꯣꯝꯆꯥꯛꯅꯕ꯭ꯔꯣ
ꯍꯦ ꯌꯛ ꯂꯥꯎꯕ ꯃꯇꯝꯒ ꯍꯥꯏꯗꯣ
ꯑꯣ
ꯂꯥꯏꯔꯤꯛꯇꯤ ꯀꯔꯝ ꯀꯥꯟꯗꯩ ꯄꯥꯗꯣꯏꯅꯣ ꯅꯪ
ꯍꯌꯦꯡ ꯄ꯭ꯔꯦꯛꯇꯤꯀꯦꯜꯗꯤ ꯄꯥꯛ ꯄꯥꯔꯥꯔꯣꯏꯗ ꯑꯗꯨꯒꯤꯅꯦ ꯀꯣꯜ ꯇꯧꯔꯛꯑꯤꯁꯤ ꯅꯠꯇ꯭ꯔꯗꯤ ꯇꯧꯔꯛꯑꯔꯣꯏ ꯍꯥꯏꯕ
ꯎꯝ
ꯈꯔ ꯗ꯭ꯌꯨꯇꯤꯗ ꯈꯔ ꯍꯥꯏꯗꯤ ꯗ꯭ꯌꯨꯇꯤ ꯆꯠꯄꯅꯤꯅꯅꯦ ꯊꯕꯛꯇ ꯅꯨꯡꯉꯥꯏꯑꯦꯕ ꯑꯗꯨꯝ ꯄꯥꯗꯕꯗꯤ ꯌꯥꯗꯦ ꯍꯣꯔꯦꯟ ꯅꯨꯡꯗꯥꯡ ꯍꯥꯏꯐꯦꯠ ꯌꯦꯡꯒꯦ
ꯑꯣ ꯑꯣ ꯍꯌꯦꯡ ꯄ꯭ꯔꯦꯛꯇꯤꯀꯦꯜ ꯆꯠꯂꯒ ꯍꯥꯡꯆꯤꯠ ꯁꯨꯇꯤ ꯂꯩꯗꯣꯏꯔꯣ
ꯍꯪ ꯂꯩ ꯂꯩꯗꯧ ꯃꯥꯟꯗꯦꯗ ꯈꯪꯗꯦ
ꯑꯣ
ꯈꯪꯗꯦ ꯀꯩ ꯂꯩꯗꯧꯃꯥꯟꯗꯦꯗ ꯑꯩꯈꯣꯏꯅ ꯊꯥꯕꯤꯗꯝꯅꯤ ꯀꯥꯏ ꯊꯥ ꯊꯥꯔꯣꯏ ꯑꯩꯈꯣꯏꯗꯤ ꯌꯥꯝ ꯐꯠꯇꯕꯅꯦꯕ
ꯁꯟꯗꯦ ꯂꯩꯔꯦꯀꯣ ꯃꯊꯪ ꯍꯟꯗꯛꯀꯤꯁꯤꯗ